ꯍꯜꯂꯣ
ꯇꯥꯕ꯭ꯔꯣ
ꯑꯧ ꯇꯥꯔꯦ
ꯀꯗꯣꯏꯅꯣ
ꯑꯁ ꯃꯈꯣꯟꯁꯦ ꯌꯥꯝ ꯇꯞꯄꯦ ꯉꯥꯏꯈꯣ ꯍꯜꯂꯣ ꯑꯣ ꯌꯥꯔꯦ ꯌꯥꯔꯦ
ꯌꯥꯔꯕꯣ
ꯌꯥꯔꯦ
ꯎꯝ
ꯀꯩꯗꯧꯕꯤꯔꯤꯒꯦ
ꯑꯩꯁꯦ ꯁꯨꯝ ꯍꯤꯞꯄꯝꯕꯅꯤ ꯅꯪꯗꯤ
ꯑꯩ ꯁꯨꯝ ꯂꯩꯔꯤꯗ ꯀꯩꯝ ꯇꯧꯗꯦ
ꯂꯥꯏꯔꯤꯛ ꯄꯥꯔꯝꯃꯤꯔꯕ ꯂꯥꯏꯔꯤꯛ ꯄꯥ ꯂꯣꯏꯔꯕꯣ
ꯑꯧ ꯄꯥꯔꯝꯕꯅꯦ ꯂꯣꯏꯁꯜꯂꯦ
ꯅꯪ ꯀꯩꯅꯣ ꯇꯧꯗꯣꯏ ꯅꯠꯇ꯭ꯔꯣ ꯑꯦꯛꯖꯥꯝ ꯊꯥꯗꯣꯏ ꯅꯠꯇ꯭ꯔꯣ
ꯎꯝ ꯊꯥꯗꯣꯏꯅꯦ ꯑꯁ ꯄꯥꯕꯒ ꯆꯪꯗꯦꯗ
ꯍꯣꯠꯅꯕꯁꯤ ꯌꯥꯎꯗ꯭ꯔꯒꯗꯤ ꯃꯤꯁꯤ ꯑꯣꯏꯗꯝꯅꯤꯅꯦ
ꯍꯣꯠꯅꯕꯒꯤ ꯃꯇꯝꯁꯦ ꯁꯪꯗ꯭ꯔꯦꯕ ꯍꯧꯖꯤꯛꯀꯥꯟꯁꯦ
ꯍꯣꯠꯅꯧ ꯍꯣꯠꯅꯧ ꯍꯣꯠꯅꯔꯛ ꯄꯗ ꯑꯣꯏꯔꯛꯄꯗꯨꯅꯤ ꯍꯌꯦꯡꯋꯥꯏ ꯃꯌꯥꯝꯅ ꯁꯤꯡꯊꯥꯅꯗꯣꯏꯁꯦ
ꯃꯥꯅꯦ
ꯑꯗꯨꯒꯤ ꯋꯥꯠꯇ ꯄꯥꯗꯕ ꯑꯗꯨꯒꯤ ꯂꯥꯏꯔꯤꯛ ꯄꯥꯒꯦꯁꯨ ꯁꯪꯕ ꯑꯃ ꯇꯧꯒꯦꯁꯨ ꯍꯦ ꯏꯉꯝꯗ ꯉꯝꯕ ꯋꯥꯠꯇ ꯄꯥꯗꯕꯗꯨꯗꯒꯤ ꯃꯇꯤꯛ ꯆꯥꯔꯛꯄꯕꯨꯗꯤ ꯌꯥꯝ ꯋꯥꯅ ꯍꯣꯠꯅꯔꯒ ꯍꯌꯦꯡꯋꯥꯏ ꯃꯇꯤꯛ ꯆꯥꯔꯛꯄꯗꯨꯅ ꯍꯦꯟꯅ ꯐꯗꯣꯏ ꯅꯠꯇ꯭ꯔꯣ
ꯃꯥꯅꯦ
ꯑꯗꯨꯝ ꯈꯔ ꯍꯣꯠꯅ ꯇꯥꯔꯦ ꯋꯥꯁꯨ ꯋꯥꯅ ꯆꯍꯤ ꯈꯔꯗꯤ ꯈꯥꯡ ꯇꯥꯔꯦ
ꯑꯗꯨꯅꯦ ꯑꯩꯁꯨ ꯑꯗꯨꯃꯥꯏꯅ ꯈꯜꯂꯒ ꯇꯧꯔꯕꯅꯦ
ꯅꯤꯡꯍꯟꯅꯒꯅꯨꯀꯣ ꯍꯌꯦꯡꯋꯥꯏ ꯍꯦꯛ ꯍꯦꯛ ꯑꯁꯦꯡꯕꯅꯦ ꯐꯥꯒꯤ ꯅꯠꯇꯦ ꯑꯩꯅ ꯍꯥꯏꯁꯦ
ꯎꯝ
ꯑꯃꯨꯛ ꯑꯃꯨꯛ ꯅꯪ ꯅꯤꯡꯍꯟꯅꯒꯦ ꯇꯧꯔꯀꯥꯟꯗ ꯍꯦꯛ ꯍꯦꯛ ꯀꯣꯜ ꯇꯧꯔꯛꯑꯣꯕ
ꯇꯧꯔꯛꯀꯦ ꯇꯧꯔꯛꯀꯦ
ꯎꯝ ꯑꯩꯈꯣꯏꯁꯨ ꯀꯩꯝꯕꯨꯗꯤ ꯑꯣꯏꯗꯦꯕꯨ ꯁꯞꯄꯣꯔꯠ ꯄꯤꯕꯩꯗꯤ ꯗꯤ ꯑꯗꯨꯝ ꯔꯦꯗꯤꯗ ꯂꯩꯕꯅꯤꯅꯀꯣ
ꯑꯗꯨ ꯀꯃꯥꯏ ꯀꯃꯥꯏ ꯇꯧꯔꯤꯒꯦ ꯅꯪ
ꯑꯁ ꯈꯪꯗꯦꯗ ꯄꯪꯂꯩ ꯂꯩꯔꯤꯝꯅꯤꯗ
ꯄꯨꯡꯂꯩꯗ ꯂꯩꯔꯤꯕ
ꯎꯪ
ꯀꯦꯝ ꯇꯧꯗ꯭ꯔꯥ ꯍꯥꯏꯁꯦ
ꯀꯦꯝ ꯇꯧꯗꯦ ꯍꯧꯖꯤꯛꯀꯥꯟ ꯈ꯭ꯔ ꯒ꯭ꯔꯁꯨ ꯄꯣꯊꯥꯕ ꯌꯥꯏ ꯀꯩꯅꯣ
ꯍꯣꯏꯗ ꯄꯣꯊꯥꯊꯣꯛꯑꯣ ꯀꯨꯏꯅ ꯂꯥꯏꯔꯤꯛ ꯇꯝꯃꯛꯑꯕꯅꯤꯅ ꯋꯥꯔꯝꯃꯅꯤ
ꯎꯝ ꯑꯗꯨꯗꯤ ꯃꯊꯥ ꯁꯥꯏꯌꯦꯕ ꯁꯨꯝ ꯍꯣꯠꯅ ꯂꯩꯕꯁꯦ
ꯎꯝ
ꯆꯥꯛꯇꯤ ꯀꯅꯥꯅ ꯊꯣꯡꯈ꯭ꯔꯒꯦ
ꯆꯥꯛꯇꯣ ꯎꯝ ꯏꯅꯥꯎꯄꯤꯅ ꯊꯣꯡꯉꯦ
ꯑꯣ
ꯑꯩ ꯊꯨꯨꯣꯡꯗ꯭ꯔꯦ ꯎꯝ
ꯗꯩ ꯗꯩ ꯁꯤꯟꯅ ꯁꯤꯟꯅ ꯊꯣꯡꯕꯗꯨꯅ
ꯍꯣꯏ ꯁꯤꯅ ꯁꯤꯅꯔ ꯊꯣꯡꯉꯤꯅꯦ ꯀꯥꯏꯗꯒꯤ ꯅꯠꯇ꯭ꯔꯗꯤ ꯅꯪꯗꯤ ꯆꯥꯔꯥꯕꯣ
ꯃꯩꯗꯤ ꯆꯥꯗ꯭ꯔꯤꯗ ꯊꯣꯡꯕꯨ ꯊꯣꯡꯗ꯭ꯔꯤ
ꯀꯩꯗꯧꯔꯕ
ꯆꯥꯛ ꯊꯣꯡꯕꯗꯨ ꯆꯦꯡ ꯂꯩꯇ꯭ꯔꯕ
ꯑꯦ
ꯑꯗꯒꯤ ꯒ꯭ꯌꯥꯁꯁꯨ ꯂꯣꯏꯊꯣꯛꯈ꯭ꯔꯦꯕꯀꯣ
ꯎꯝ
ꯑꯗꯒꯤ ꯑ ꯉꯥꯁꯤꯗꯤ ꯆꯔꯥ ꯍꯦꯟꯗꯣꯛꯑꯒꯦ
ꯌꯥꯝ ꯅꯨꯡꯉꯥꯏꯕꯩ ꯃꯑꯣꯡꯅꯤꯅꯦ ꯅꯪꯒꯤꯁꯤꯗꯤ
ꯅꯣꯡ ꯐꯥꯗꯣꯛꯁꯨ ꯆꯔꯥ ꯍꯦꯟꯕ ꯌꯥꯏ ꯀꯩꯗꯧꯔꯒꯦ
ꯍꯣꯏꯗ ꯌꯥꯕꯨꯗꯤ ꯌꯥꯏ ꯍꯦꯟꯇꯣꯛꯑꯣ ꯍꯦꯟꯇꯣꯛꯑꯣ ꯃꯔꯛ ꯃꯔꯛꯇ ꯍꯦꯛ
ꯍꯣꯏ ꯒ꯭ꯌꯥꯁꯇꯕꯨ ꯌꯦꯡꯉꯨꯅꯦ ꯃꯣꯏꯅ ꯍꯥꯏꯔꯤꯗꯣ ꯂꯨꯄꯥ ꯂꯤꯁꯤꯡ ꯑꯅꯤꯒ ꯆꯥꯝꯃ꯭ꯔꯤ ꯁ꯭ꯋꯥꯏꯗ ꯂꯧꯋꯣꯌꯦ ꯑꯗꯨꯗꯤ ꯀꯔꯥꯏꯗꯒꯤ ꯂꯥꯏꯔꯕ ꯑꯩꯈꯣꯏꯗꯤ ꯀꯃꯥꯏꯅ ꯆꯥꯅꯤ
ꯎꯝ ꯍꯧꯖꯤꯛꯀꯥꯟꯖꯦ ꯄꯣꯠ ꯆꯩꯩ ꯌꯥꯝ ꯇꯥꯡꯈꯠꯂꯦꯗ
ꯇꯥꯡꯉꯤ ꯑꯗꯨꯅ ꯌꯦꯔꯨꯝ ꯑꯃ ꯑꯅꯤꯕꯨꯗꯤ ꯂꯩ ꯑꯗꯨ ꯁꯤꯗ ꯑꯩꯒꯤ
ꯆꯥꯎ ꯀꯩꯅꯣ ꯌꯦꯔꯨꯝꯗꯣ ꯑꯣꯏꯅ
ꯍꯣꯏ ꯕꯣꯏꯂꯔ ꯑꯃ ꯂꯩꯌꯦꯕꯀꯣ ꯃꯣꯏꯒꯤ ꯀꯩꯅꯣꯒꯤ ꯐꯨꯠꯅꯕ ꯃꯣꯏ ꯀꯔꯤ ꯏꯂꯦꯛꯇ꯭ꯔꯤꯛꯀꯤꯗꯣ
ꯑꯥ ꯑꯥ
ꯑꯗꯨ ꯇꯧꯔꯒ ꯐꯨꯠꯂꯒꯕꯨꯗꯤ ꯆꯥꯔꯦ ꯉꯁꯤꯒꯤꯗꯤ ꯌꯥꯔꯅꯤ ꯍꯣꯔꯦꯟ ꯅꯨꯡꯗꯥꯡꯗ ꯑꯃꯨꯛ ꯂꯥꯝꯃꯀꯥꯟꯗ ꯑꯃꯨꯛ ꯆꯥꯔꯒꯦ
ꯅꯪꯗꯤ ꯌꯥꯝ ꯀꯜꯂꯤꯅꯦ ꯌꯦꯔꯨꯝ ꯑꯅꯤꯗꯨꯅ ꯉꯁꯤꯒꯤ ꯂꯣꯏꯁꯜꯂꯗꯤ
ꯍꯣꯔꯦꯟꯒ ꯊꯥꯔꯒ ꯍꯣꯔꯦꯟ ꯑꯅꯤꯃꯒ ꯆꯥꯒꯤꯗꯣꯏꯁꯤꯗꯤ
ꯍꯣꯏ
ꯈꯒꯖꯨ ꯀꯩꯅꯣ ꯇꯧꯗ ꯌꯥꯗ꯭ꯔꯦ ꯑꯗꯨ ꯆꯥꯊꯣꯛꯇꯝꯅꯤꯅ ꯀꯩꯁꯨ ꯆꯥꯅꯤꯡꯕ ꯄꯣꯛꯇꯦꯗ
ꯎꯝ ꯅꯪ ꯍꯧꯖꯤꯛ ꯀꯩꯝ ꯆꯠꯇ꯭ꯔꯕꯣ
ꯆꯠꯇ꯭ꯔꯦ ꯀꯥꯗ ꯑꯗꯨꯝ ꯂꯩꯔꯦ
ꯑꯗꯨ ꯆꯠꯊꯣꯛꯇꯕꯖꯤꯖꯨ ꯈꯔꯗꯤ ꯕꯣꯔꯤꯡ ꯆꯨꯔꯝꯒꯅꯤꯗ
ꯆꯨꯏꯌꯦ ꯀꯣꯏ ꯆꯠꯅꯕꯖꯨ ꯀꯅꯥꯝ ꯂꯩꯇꯕ ꯀꯅꯥꯝꯇꯖꯨ ꯍꯧꯕꯤꯔꯛꯇꯕ ꯑꯗꯒꯤ ꯏꯃꯥꯟꯅꯕꯒꯩꯖꯨ ꯇꯤꯟꯅꯅꯤꯡꯗꯦꯗꯣ ꯍꯥꯏꯗꯤ ꯑꯩꯈꯣꯏꯗꯤ ꯒꯥꯔꯤ ꯐꯪꯉꯦ ꯂꯩ ꯇꯦ
ꯎꯝ
ꯗꯤ ꯗ꯭ꯔꯦꯁ ꯑꯅꯥꯟꯕ ꯍꯥꯏꯔꯦ ꯂꯩꯇꯦ ꯗꯨꯃꯣꯏꯅ ꯄꯨꯅꯤꯡꯗꯦꯕ
ꯑꯣ ꯃꯣꯏꯅ ꯄꯥꯝꯃꯤ ꯃꯣꯏꯅ ꯇꯤꯅꯅꯤꯡꯉꯤꯁꯤꯗꯤ ꯒꯥꯔꯤ ꯂꯩꯕ ꯄꯩꯁꯥ ꯄꯥꯏꯕ ꯈꯛꯇꯪ ꯇꯥꯔꯦꯅꯦ
ꯑꯗꯨꯒꯨꯝꯕ ꯍꯣꯏ ꯈꯔ ꯄꯨꯂꯞ ꯄꯨꯗꯤ ꯅꯠꯇꯦꯗ ꯑꯗꯨ ꯃꯣꯏ ꯈꯔ ꯌꯥꯎꯔꯤꯅꯦ ꯑꯗꯨꯗ ꯑꯇꯩꯒꯩꯗꯨꯗꯤ ꯑꯃꯨꯛ ꯃꯣꯏꯖꯨ ꯑꯩꯒꯨꯝꯕꯅꯦꯕ ꯃꯣꯏꯖꯨ ꯀꯌꯥ ꯆꯠꯊꯣꯛꯇꯦꯕ ꯑꯗꯨꯅ ꯎꯄꯥꯏ ꯂꯩꯇꯕ
ꯎꯝ ꯍꯣꯏꯁꯦ ꯅꯪꯒ ꯃꯥꯟꯅꯕ ꯀꯥꯡꯕꯨꯗꯣ ꯃꯣꯏꯒ ꯆꯠꯂꯣ ꯍꯧꯅꯔꯒ
ꯍꯣꯏ ꯈꯔ ꯂꯩꯔꯒ ꯆꯠꯇꯧ ꯗ ꯉꯥꯏꯔꯦ ꯕꯁꯇꯔꯥ ꯀꯩꯗꯔꯥ ꯇꯣꯡꯉꯥꯒ ꯁ꯭ꯋꯥꯏꯗ ꯕꯖꯥꯔꯗꯔꯥ ꯀꯩꯅꯣ
ꯕꯖꯥꯔꯗ
ꯎꯝ
ꯎꯝ ꯅꯣꯏ ꯁꯥꯏꯗꯤ ꯀꯃꯥꯏꯅ ꯇꯧꯔꯤꯒꯦ ꯆꯠꯂꯨ ꯌꯥꯗ꯭ꯔ ꯃꯥꯒ
ꯑꯁ ꯈꯣꯏ ꯁꯥꯏ ꯄꯥꯎ ꯐꯥꯎꯅꯈꯤꯗ꯭ꯔꯦꯗ
ꯀꯩꯒꯤ
ꯅꯍꯥꯟ ꯅꯣꯡꯃ ꯀꯩꯅꯣ ꯇꯧꯕ
ꯎꯝ ꯀꯩꯒꯤ ꯁꯥꯎꯅꯩꯅꯣ ꯍꯥꯏꯖꯦ
ꯑꯁ ꯈꯪꯗꯦꯗ ꯀꯔꯤ ꯍꯥꯏꯗꯣꯏꯅꯣ ꯑꯩꯅꯒ ꯈꯔ ꯀꯩꯅꯣ ꯇꯧꯗꯕꯒ ꯄꯥꯡꯗꯕꯒ ꯑꯗ ꯃꯥꯅ ꯃꯥꯅꯗꯤ ꯎꯅꯖꯦ ꯀꯣꯏꯕ ꯆꯠꯁꯦꯅ ꯍꯥꯏꯕ ꯁꯣꯝꯗꯗꯤ ꯑꯩꯗꯤ ꯁꯤꯀꯤꯕꯧ ꯂꯩꯁꯜꯂꯛꯇ꯭ꯔꯦ
ꯎꯝ
ꯑꯗꯩꯗꯤ ꯐꯤꯔꯣꯜ ꯕꯧ ꯂꯩꯇ꯭ꯔꯦ ꯑꯗꯨ ꯀꯣꯏꯕ ꯆꯠꯂ ꯍꯥꯄꯦꯟ ꯁꯦꯠꯂꯒ ꯂꯥꯛꯑꯗꯤ ꯑꯃꯨꯛ ꯅꯨꯡꯉꯥꯏꯔꯣꯏꯗꯅ
ꯁꯨ ꯀꯥꯏꯗꯦꯗ ꯆꯠꯂꯣ ꯌꯥꯗ꯭ꯔꯣ
ꯎꯝ ꯅꯪꯅꯗꯤ ꯍꯥꯏꯔꯤꯕ
ꯑꯗꯣ ꯐꯖꯅ ꯀꯩꯅꯣ ꯇꯧꯍꯦ ꯀꯥꯏꯗꯤ ꯀꯥꯏꯅꯒꯅꯣ
ꯈꯪꯗꯦꯗ ꯎꯝ ꯌꯦꯡꯉꯒꯦ
ꯎꯝ
ꯑꯗꯨꯏꯅꯤꯅꯦ ꯅꯪꯗꯤ ꯀꯅꯥ ꯈꯪꯅꯔꯤꯒꯦ ꯀꯔꯥꯏꯗꯒꯤ ꯈꯪꯅꯔꯤꯒꯦ ꯅꯨꯡꯉꯥꯏꯔꯦ ꯑꯅ ꯑꯗꯨꯝ ꯄꯥꯎ ꯐꯥꯎꯅꯕ꯭ꯔꯣꯕ ꯀꯃꯥꯏ ꯇꯧꯒꯦꯕ
ꯑꯁ ꯑꯗꯨꯝ ꯐꯥꯎꯕꯨꯗꯤ ꯐꯥꯎꯅꯩ ꯑꯗꯣ ꯐꯖꯅ ꯀꯩꯅꯣ ꯇꯧꯗ꯭ꯔꯦꯗ ꯍꯥꯟꯅꯩ
ꯎꯝ ꯍꯥꯏꯗꯤ ꯊꯕꯛ ꯁꯪꯅꯗꯕꯒꯤ
ꯑꯥ ꯊꯕꯛꯇꯣ ꯂꯣꯏ ꯆꯤꯟꯅꯔꯦꯗꯅ
ꯎꯝ
ꯑꯗꯨꯗꯨꯅ ꯄꯥꯛ ꯋꯥꯔꯤ ꯁꯥꯟꯅꯕ ꯐꯪꯗꯦꯕ
ꯀꯥꯡ ꯀꯣꯏꯕ ꯀꯩꯀꯥ ꯆꯠꯂꯣꯏꯗ꯭ꯔꯣ ꯀꯩꯅꯣ ꯃꯃꯥꯡꯗꯗꯤ ꯌꯥꯝ ꯆꯠꯂꯒ ꯐꯣꯇꯣꯒ ꯌꯥꯝ ꯊꯥꯒꯠꯂꯛꯈꯤꯗꯥꯏꯅꯦ
ꯍꯟꯗꯛꯇꯤ ꯆꯠꯇꯧ ꯃꯥꯟꯗꯤꯌꯦ ꯑꯩꯖꯨ ꯏꯃꯥꯟꯅꯕꯤꯁꯦ ꯄꯥꯛ ꯄꯨꯟꯗꯦꯅꯦ
ꯎꯝ ꯅꯠꯇꯦ ꯅꯨꯄꯥꯒ ꯆꯠꯀꯗꯕꯅꯤ ꯀꯩꯅꯣꯅꯦ ꯀꯥꯡ ꯀꯣꯏꯕ ꯑꯣꯏꯔꯗꯤ
ꯀꯥꯏꯗꯩꯅꯣꯗ ꯁꯪꯅꯗ꯭ꯔꯦ ꯀꯣꯏꯕꯒ ꯆꯠꯄ
ꯈꯦꯆ꯭ꯔꯤ ꯆꯥꯕ ꯑꯗꯩꯒꯤ ꯀꯩ ꯀꯩ ꯌꯥꯝ ꯇꯧꯅꯗꯥꯏꯅꯦ ꯊꯝꯕꯥꯜꯒꯁꯨ ꯁꯨ ꯍꯦꯛꯅꯕ꯭ꯔ ꯀꯩꯅꯣ
ꯆꯥꯟ ꯕꯤꯠꯀ ꯂꯩꯇꯦꯗ ꯍꯧꯖꯤꯛꯀꯥꯟ ꯆꯠꯅꯤꯡꯗꯦꯕ
ꯎꯝ ꯍꯟꯅꯨꯁꯜꯂꯛꯄꯩꯅꯦ ꯃꯥꯅꯦ
ꯆꯍꯤꯖꯤꯅ ꯑꯥ ꯊꯥꯔꯇꯤ ꯌꯧꯁꯜꯂꯛꯑꯦ ꯀꯅꯥꯅꯕꯨ ꯕꯤꯠ ꯂꯩꯗꯣꯏꯅꯣ
ꯎꯝ ꯑꯗꯨꯅ ꯂꯤꯕ ꯂꯤꯕ ꯍꯥꯏꯁꯤ ꯌꯥꯕ ꯅꯠꯇꯦ
ꯎꯝ ꯅꯪꯁꯨ ꯂꯤꯔꯝꯃꯅꯤꯗ ꯅꯪꯁꯨ ꯅꯧꯗꯤ ꯅꯧꯔꯝꯃꯔꯣꯏ
ꯑꯗꯨꯅꯦ ꯂꯤꯕꯩꯅꯦ ꯑꯩꯁꯨ ꯀꯩꯝ ꯕꯤꯠ ꯂꯩꯇ꯭ꯔꯤꯁꯦ ꯍꯧꯖꯤꯛꯀꯥꯟ ꯍꯥꯏꯗꯤ ꯊꯥꯏꯅ ꯀ ꯑꯗꯣ ꯑꯉꯥꯡ ꯑꯣꯏꯔꯤꯉꯩꯒꯤ ꯇꯨꯌꯦꯜꯞ ꯂꯣꯏꯔꯛꯄ ꯀꯣꯂꯦꯖ ꯀꯥꯔꯛꯄ ꯑꯗ꯭ꯋꯥꯏꯗꯗꯤ ꯑꯩꯈꯣꯏꯖꯨ ꯈꯪꯉꯤꯗꯨꯗꯤ ꯅꯣꯏꯅ ꯈꯤꯡ ꯈꯤꯡ ꯂꯥꯎꯔꯒ ꯄ ꯃꯩꯗꯅꯦ ꯂꯩꯔꯝꯃꯤꯗꯣ ꯍꯧꯖꯤꯛꯇꯤ ꯃꯩꯁꯤ ꯃꯨꯠ ꯇꯧꯔꯕ꯭ꯔ ꯀꯩꯅꯣꯝ ꯇꯧꯔꯦꯃꯤ
ꯎꯝ
ꯃꯩ ꯆꯥꯛꯎ ꯌꯥꯗ꯭ꯔꯦꯕ ꯃꯩ ꯍꯧꯗ꯭ꯔꯦ
ꯃꯩꯈꯨ ꯀꯥꯔꯦ ꯍꯥꯏꯇꯥꯔꯦ
ꯎ ꯍꯣꯏ
ꯀꯩꯗꯩꯅꯣ
ꯑꯩ ꯁꯨꯝ ꯀꯩꯝ ꯇꯧꯗꯦꯗ
ꯎꯝ ꯐꯩ ꯐꯩ ꯅꯣꯏꯅ ꯅꯣꯡꯐꯥꯇꯣꯛ ꯀꯣꯜ ꯇꯧꯔꯤꯛꯏꯁꯤ ꯃꯉꯥꯏꯔꯦ
ꯑꯩꯁꯨ ꯀꯅꯝ ꯄꯥꯎ ꯐꯥꯎꯅꯗꯤꯌꯦ ꯑꯗꯨꯒꯤ ꯅꯣꯏ ꯁꯨꯝ ꯇꯧꯔꯛꯄꯅꯤ ꯀꯃꯥꯏ ꯀꯃꯥꯏꯅ ꯂꯩꯔꯤꯒꯦ ꯈꯣꯠꯂꯤꯒꯦꯅ
ꯍꯣꯏ ꯅꯤꯡꯁꯪꯕꯤꯔꯤꯁꯤ ꯈꯔ ꯐꯩ
ꯎꯝ ꯍꯥꯏꯗꯤ ꯎꯅꯗꯕꯁꯨ ꯀꯨꯏꯔꯦ
ꯎꯝ
ꯑꯇꯩꯁꯨ ꯑꯝꯇ ꯀꯩꯅꯣ ꯋꯥꯔꯤ ꯁꯥꯟꯅ ꯐꯪꯗꯦ ꯊꯥꯏꯅ ꯀ꯭ꯂꯥꯁꯇ ꯄꯨꯜꯂꯛ ꯄ ꯀꯥꯡꯕꯨ ꯒꯩꯗꯨꯁꯨ ꯅꯪ ꯃꯉꯥꯏꯔꯦ ꯁꯨꯃꯥꯢꯅ ꯑꯩꯅ ꯈꯔ ꯀꯣꯜ ꯇꯩꯁꯦ
ꯍꯥꯏꯗꯤ ꯑꯃꯨꯛ ꯅꯪꯗꯤ ꯊꯕꯛꯇꯣ ꯑꯩꯅ ꯁꯪꯉꯝꯃꯣꯏꯗ꯭ꯔ ꯈꯣꯠꯇ꯭ꯔꯅ ꯇꯧꯔꯛꯇꯕꯅꯦꯕꯀꯣ ꯅꯪ ꯀꯔꯝ ꯀꯥꯟꯗ ꯁꯪꯒꯦ ꯇꯥꯏꯃꯤꯡꯒꯨꯝꯕ ꯇꯧꯔꯛꯄ ꯌꯥꯕ
ꯑꯗꯨꯝ ꯁꯪꯉꯤꯗ ꯑꯩꯗꯤ
ꯎꯝ ꯍꯥꯏꯗꯤ ꯑꯃꯨꯛ ꯑꯩꯅ ꯇꯧꯁꯜꯂꯛꯑꯒ ꯑꯃꯨꯛ ꯆꯤꯜꯂꯝꯃꯁꯨ ꯅꯨꯡꯉꯥꯏꯇꯦꯗꯅ
ꯎꯝ ꯆꯤꯟꯗꯦ ꯆꯤꯟꯗꯦ ꯑꯗꯨꯝ ꯇꯧꯔꯣ
ꯑꯗꯨꯝ ꯇꯧꯔꯛꯑꯣꯕ ꯑꯌꯨꯛ ꯑꯣꯏꯒꯦꯔꯥ ꯅꯨꯡꯊꯤꯟ ꯑꯣꯏꯒꯦꯔꯥ ꯅꯨꯡꯗꯥꯡꯐꯧ ꯌꯥꯕ꯭ꯔꯣ ꯅꯨꯃꯤꯗꯥꯡꯗꯤ ꯇꯜꯂꯤꯗ ꯅꯣꯏ ꯅꯨꯄꯥꯒ ꯋꯥꯔꯤ ꯁꯥꯟꯅꯖꯧ
ꯍꯣꯏ ꯑꯌꯨꯛ ꯅꯨꯡꯊꯤꯟꯗ ꯇꯧꯔꯛꯑꯣ ꯑꯗꯨꯗꯤ
ꯎꯝ ꯎꯝ ꯑꯩꯅ ꯏꯃꯨꯡ ꯃꯍꯤ ꯂꯥꯡꯍꯟꯕ ꯀꯩꯅꯣꯗꯣ ꯄꯥꯝꯗꯦꯕ
ꯎꯝ ꯀꯩꯁꯨꯕꯨꯗꯤ ꯇꯧꯔꯣꯏ ꯃꯤ
ꯎꯝ
ꯃꯣꯏꯁꯨ ꯈꯪꯕꯅꯤꯅ
ꯀꯩꯅꯣ ꯇꯧꯔꯒꯦ ꯌꯦꯡꯉꯣ ꯅꯪꯁꯨ ꯃꯇꯝꯗꯣ ꯀꯩꯅꯣ ꯍꯥꯡꯉꯦ ꯍꯥꯏꯕꯅꯤꯅ ꯑꯩꯅ ꯑꯗꯨꯝ ꯌꯥꯔꯀꯥꯟꯗ ꯇꯧꯔꯛꯀꯦ
ꯇꯧꯔꯛꯑꯣ ꯇꯧꯔꯛꯑꯣ
ꯅꯪꯅ ꯇꯧꯔꯛꯀꯦꯁꯨ ꯀꯩꯁꯨ ꯀꯥꯏꯗꯦ
ꯍꯣꯏ ꯑꯩ ꯁꯪꯉꯁꯨ ꯇꯧꯔꯛꯀꯦ ꯑꯗꯣ ꯑꯃꯨꯛꯇꯪ ꯄꯨꯟꯅꯕ ꯇꯧꯁꯤ
ꯍꯣꯍꯣꯏ ꯐꯔꯦ ꯐꯔꯦ
ꯍꯣꯢ ꯊꯃꯦ ꯊꯃꯦ ꯑꯗꯨꯗꯤ